ꯍꯜꯂꯣ
ꯎꯝ ꯇꯥꯕ꯭ꯔꯣ
ꯍꯜꯂꯣ
ꯂꯣ ꯍꯜꯂꯣ ꯇꯥꯏ ꯆꯥꯔꯦ ꯎꯝ ꯑꯩꯈꯣꯏꯁꯦ ꯉꯁꯤꯗꯤ ꯃꯅꯥ ꯆꯥꯏ ꯃꯅꯥꯒ ꯑꯂꯨ ꯑꯩꯈꯣꯏ ꯃꯇꯩꯂꯣꯟꯗꯅꯗꯤ ꯈꯪꯗ꯭ꯔꯦ ꯑꯩꯈꯣꯏ ꯆꯤꯡꯒꯤꯀꯣ ꯃꯅꯥ ꯑꯃ ꯂꯩꯌꯦ ꯑꯗꯣ ꯆꯥꯏ
ꯑꯣ ꯑꯩꯈꯣꯏꯗꯤ ꯍꯋꯥꯏ ꯑꯦꯟꯁꯥꯡ ꯆꯥꯏ ꯆꯥꯅꯤꯉꯥꯏ ꯏꯟꯁꯥꯡ ꯆꯥꯅꯤꯡꯉꯥꯏ ꯂꯩꯇꯕꯅꯤꯅ ꯑꯩꯈꯣꯢ ꯂꯩꯇ꯭ꯔꯦ ꯀꯔꯝ ꯀꯔꯝ ꯇꯧꯔꯤ ꯅꯣꯏ ꯅꯣꯏꯗꯤ
ꯑꯁ ꯅꯨꯡꯉꯥꯏꯅ ꯅꯨꯡꯉꯥꯏꯅ ꯂꯩꯌꯦꯗ
ꯑꯣ ꯀꯩꯅꯣꯗꯤ ꯅꯪꯒꯤ ꯅꯆꯥꯅꯨꯄꯥꯗꯤ ꯀꯗꯥꯏ ꯆꯠꯈ꯭ꯔꯦ
ꯏꯆꯥꯅꯨꯄꯥ ꯕꯦꯠꯃꯤꯟꯇꯟ ꯁꯥꯟꯅꯕ ꯆꯠꯈꯤ ꯏꯆꯥꯅꯨꯄꯤꯁꯨ ꯕꯦꯠꯃꯤꯟꯇꯟ ꯁꯅꯕ ꯆꯠꯈ꯭ꯔꯦ ꯏꯊꯟꯇ ꯉꯥꯢꯔꯦꯅꯦ ꯂꯩꯕꯨ ꯅꯨꯉꯥꯏ ꯎꯝ
ꯑꯣ ꯑꯣꯏꯔꯝꯒꯅꯤ ꯍꯧꯖꯤꯛꯀꯥꯟꯗꯤ ꯅꯣꯡꯁꯨ ꯆꯨꯕꯅꯤꯅꯀꯣ ꯅꯨꯃꯤꯠꯁꯦ ꯐꯠꯇꯕꯅꯤꯅ
ꯍꯣꯏ
ꯅꯨꯡ ꯀꯟꯅ ꯆꯨꯒꯟꯕꯅꯤꯅ ꯎꯄꯥꯏ ꯂꯩꯇ꯭ꯔꯦ
ꯍꯣꯏ ꯑꯗꯨꯅꯦ ꯅꯣꯏꯗꯤ ꯀꯔꯝ ꯀꯔꯝ ꯇꯧꯒꯦ ꯑꯗꯨ ꯍꯣꯏ ꯎ ꯀꯩꯅꯣꯅꯦ ꯍꯦꯟꯕꯅꯦ
ꯍꯥ
ꯍꯌꯦꯡꯅ ꯍꯌꯦꯡꯅ ꯑꯗꯨ ꯋꯥꯔꯤꯗꯨꯗꯤ ꯀꯩꯅꯣ ꯂꯤꯁꯤꯀꯣ ꯅꯣꯏ ꯅꯣꯏꯗꯤ ꯍꯧꯖꯤꯛ ꯆꯥꯛ ꯆꯥꯔꯦꯕ
ꯍꯧꯖꯤꯛ ꯑꯩꯈꯣꯏ ꯆꯥꯛ ꯆꯥꯕ ꯂꯣꯏꯔꯒ ꯑꯉꯥꯡꯒꯤ ꯆꯥꯛ ꯍꯧꯖꯤꯛ ꯁꯥꯒꯠꯂꯒ ꯆꯥꯅꯤꯡꯉꯥꯏ ꯆꯥꯍꯅꯤꯡꯉꯥꯏ ꯇꯧꯔꯤꯌꯦ
ꯑꯁ ꯌꯥꯝ ꯅꯨꯡꯉꯥꯏꯔꯦ
ꯅꯣꯏꯗꯤ ꯃꯤ ꯃꯤ ꯑꯃ ꯆꯥꯈ꯭ꯔꯕ
ꯍꯨꯏ ꯏꯊꯟꯗ ꯉꯥꯏꯔꯤ ꯆꯥꯕ ꯃꯣꯏ ꯑꯉꯥꯡ ꯑꯅꯤꯗꯤ ꯊꯕꯛ ꯆꯠꯄꯒꯤꯅꯦ ꯑꯩꯈꯣꯏ ꯎꯝ ꯈꯔ ꯊꯦꯡꯅ ꯆꯥꯗꯕ ꯃꯥꯜꯂꯦ
ꯑꯣ ꯑ ꯀꯩꯅ ꯆꯥꯁꯨ ꯌꯥꯗ ꯀꯩ ꯀꯩ ꯊꯕꯛ ꯂꯩꯒꯦ ꯅꯣꯏ ꯕꯥꯔꯃꯤꯇꯟ ꯁꯥꯟꯅꯕ ꯀꯥꯏ ꯊꯕꯛ ꯑꯇꯩꯁꯨ ꯂꯩꯗꯅ
ꯍꯣꯏ ꯑꯗꯨꯅꯦ ꯃꯥꯅꯤ ꯃꯥꯅꯤ
ꯃꯥꯅꯦ ꯃꯥꯅꯤ
ꯅꯪꯒꯤ ꯀꯩꯅꯣ ꯋꯥꯗ ꯀꯩ ꯀꯩꯅꯣ ꯍꯥꯎ ꯍꯥꯎꯕ ꯂꯧꯕ ꯌꯥꯔꯗꯤ ꯂꯧꯕ ꯆꯠꯁꯤꯗꯨꯅ ꯅꯣꯡꯃ
ꯍꯣꯏꯅꯦ ꯍꯣꯏꯅꯦ ꯆꯠꯁꯤꯅꯦ ꯑꯁ ꯑꯩꯈꯣꯏꯗꯤ ꯍꯧꯖꯤꯛ ꯀꯟꯁꯦ ꯂꯣꯏꯅ ꯋꯥꯔꯒ ꯂꯩꯕꯅꯦ
ꯋꯥꯏꯈꯨꯒꯨꯝꯕ ꯐꯥꯕ ꯌꯥꯒꯦꯔꯣ
ꯌꯥꯅꯤ ꯌꯥꯅꯤ
ꯍꯪ ꯍꯪꯉꯣꯏ ꯍꯪꯉꯣꯏꯒꯨꯝꯕ ꯋꯥꯏꯈꯨꯒꯨꯝꯕ ꯐꯥꯅꯤꯡꯕꯗꯣ ꯑꯩꯈꯣꯏꯅ
ꯑꯣ ꯂꯩꯥ ꯐꯥꯕ ꯐꯥꯒꯦ ꯍꯥꯏꯔꯗꯤ ꯐꯥꯕ ꯌꯥꯕꯅꯤ ꯑꯗꯨꯕꯨ ꯍꯧꯖꯤꯛꯀꯥꯟꯁꯤ ꯅꯣꯡ ꯆꯨꯒꯟꯕꯒ ꯋꯦꯗꯔꯁꯤ ꯅꯨꯡꯉꯥꯏꯇ꯭ꯔꯣ ꯀꯣ
ꯎꯝ ꯀꯛ ꯐꯩꯗꯤ ꯌꯥꯝ
ꯍꯣꯏ ꯀꯛꯐꯩ ꯀꯛꯐꯩ ꯂꯩꯕꯗꯣ ꯑꯗꯨꯅ ꯇꯟꯕ ꯑꯗꯨ ꯂꯩ ꯂꯩꯇ꯭ꯔꯗꯤ ꯅꯨꯃꯤꯠ ꯑꯃ ꯅꯣꯡ ꯆꯨꯗꯕ ꯅꯨꯃꯤꯠꯒꯨꯝꯕ ꯌꯦꯡꯉꯒ ꯑꯗꯨꯝ ꯆꯠꯄ ꯌꯥꯏꯗ ꯅꯨꯡꯗꯥꯡ ꯄꯨꯡ ꯇꯔꯥꯒꯨꯝꯕꯗ ꯑꯃꯨꯛꯀ ꯍꯜꯂꯛꯑꯒꯀꯣ
ꯍꯣꯏ ꯍꯣꯏ
ꯍꯧꯖꯤꯛꯀꯥꯟꯗꯤ ꯅꯣꯡ ꯆꯨꯕꯒꯤ ꯍꯧꯖꯤꯛꯀꯥꯟꯗꯤ ꯆꯠꯄ ꯅꯨꯡꯉꯥꯏꯇ꯭ꯔꯦꯗ ꯀꯛꯐꯩ ꯇꯨꯅꯦ ꯑꯗꯨꯒ ꯂꯤꯟꯗꯨꯅꯦ ꯂꯤꯟ ꯁꯤꯅ ꯍꯧꯖꯤꯛꯇꯤ ꯌꯥꯝꯈ꯭ꯔꯕꯅꯤꯅꯀꯣ
ꯍꯣꯏ ꯍꯣꯏ ꯂꯤꯟ ꯅꯦꯍꯦ
ꯍꯣꯏ ꯑꯗꯨ ꯏꯟꯁꯥꯎꯕꯨꯗꯤ ꯌꯥꯎꯋꯦ ꯑꯗꯨ ꯐꯥꯅꯤꯡꯉꯥꯏꯁꯤ ꯀꯔꯝꯕꯅ ꯐꯥꯒꯦꯔꯥ ꯑꯩꯈꯣꯏꯗꯤ ꯐꯥꯕꯁꯨ ꯍꯩꯇꯕꯅꯤꯅ
ꯑꯁ ꯂꯤꯟꯕꯨꯗꯤ ꯆꯩ ꯑꯁꯥꯡꯕ ꯄꯩꯔꯒ ꯍꯦꯛ ꯐꯨꯕꯗ ꯁꯤ ꯊꯤꯒꯗ꯭ꯔ ꯃꯥꯒꯤ ꯄꯨꯛꯇꯔꯥ ꯌꯩꯔꯗꯤꯀꯣ ꯑꯃꯛ ꯌꯩꯕꯗ ꯑꯗꯨꯝ ꯁꯤꯒꯅꯤ
ꯈꯣꯡꯗ ꯃꯨꯛꯀ ꯆꯥ ꯆꯦꯛ ꯇꯧꯈ꯭ꯔꯗꯤ ꯑꯩꯈꯣꯏ ꯑꯥ ꯖꯤꯔꯨꯁꯂꯝ ꯆꯠꯀꯅꯤꯅꯦ
ꯐꯤ ꯑꯉꯧꯕ ꯁꯦꯠꯄ ꯍꯧꯔꯅꯦꯕ
ꯎꯝ ꯃꯄꯨꯒꯤ ꯃꯐꯝꯗ ꯄꯤꯕ ꯃꯇꯝ ꯌꯥꯎꯗ꯭ꯔꯤꯉꯩꯗ ꯑꯃꯨꯛꯀ ꯁꯨꯇꯤ ꯉꯟꯅ ꯂꯧꯔꯒ ꯆꯠ ꯂꯥꯛꯑꯗꯤ ꯆꯩꯥꯏꯒꯅꯤꯅꯦ ꯑꯩꯈꯣꯏꯕꯨ ꯃꯇꯝ ꯃꯇꯝꯒꯤ ꯇꯥꯏꯃꯤꯡꯗꯣ ꯆꯠꯇ꯭ꯔꯗꯤ ꯎꯄꯥꯏ ꯂꯩꯇꯦ
ꯅꯣꯏꯗꯤ
ꯑ ꯑꯥ ꯆꯠꯂꯒ ꯅꯍꯥꯟ ꯅꯪꯒꯤ ꯏꯁꯇꯦꯇꯁꯇꯨꯁꯨ ꯑꯃꯔꯛ ꯎꯑꯦꯅꯦ ꯑꯁꯥꯡꯕꯗꯨ
ꯑꯗꯨꯗꯤ ꯀꯨꯏꯈ꯭ꯔꯕꯅꯤꯗ
ꯎꯝ
ꯍꯥꯟꯅꯒꯤ ꯀꯩꯅꯣꯅꯦ ꯍꯥꯟꯅꯒꯤꯅꯦ ꯑꯗꯣ ꯅꯨꯡꯁꯤꯌꯦ ꯍꯥꯏꯅ ꯑꯃꯨꯛꯀ ꯑꯩꯅ ꯑꯞꯂꯣꯗ ꯇꯧꯕꯤꯕꯒꯤꯅꯤꯗ
ꯎꯝ ꯅꯣꯏꯕꯨ ꯑꯉꯥꯡ ꯀꯌꯥ ꯁꯨꯔꯕ꯭ꯔꯣ
ꯑꯩꯈꯣꯏ ꯑꯉꯥꯡ ꯇꯔꯥ ꯁꯨꯔꯦ
ꯑꯁ ꯌꯥꯝꯃꯤꯍꯦ ꯅꯨꯄꯤ ꯀꯌꯥꯅꯣ ꯅꯨꯄꯥ ꯀꯌꯥꯅꯣ
ꯑ ꯅꯨꯄꯤ ꯃꯉꯥ ꯅꯨꯄꯥ ꯃꯉꯥ ꯑꯩ ꯑꯩꯅ ꯄꯣꯛꯄ ꯃꯤ ꯑꯉꯥꯡ ꯇꯔꯥꯅꯦ
ꯑꯁ ꯌꯥꯝꯃꯦꯍꯦ
ꯍꯣꯏ ꯍꯣꯏ
ꯑꯉꯥꯡ ꯃꯁꯤꯡ ꯌꯥꯝꯅ ꯑꯦꯁ ꯅꯆꯥꯁꯤꯡꯒꯤ ꯊꯕꯛ ꯅꯪ ꯑꯃꯨꯛꯀ ꯆꯥꯕ ꯍꯧꯔꯗꯤ ꯌꯥꯝ ꯅꯨꯡꯉꯥꯏꯔꯅꯤꯀꯣ ꯅꯪꯒꯤ ꯏꯆꯥꯁꯤꯡꯗꯣ ꯑꯣꯐꯤꯁꯥꯔ ꯉꯥꯛꯇ ꯑꯣꯏꯔꯝꯅꯤꯅꯦ ꯑꯉꯥꯡ ꯑꯍꯟꯗꯣ ꯀ꯭ꯂꯥꯁ ꯀꯌꯥ ꯇꯝꯃꯦꯕ
ꯑ ꯑꯍꯟꯗꯨꯗꯤ ꯀ꯭ꯂꯥꯁ ꯇꯨꯌꯦꯜꯐ ꯍꯧꯖꯤꯛ ꯀꯣꯂꯦꯖ ꯆꯠꯂꯦ ꯑꯗꯨꯒ ꯃꯥꯒꯤ ꯃꯈꯥꯗ ꯂꯩꯕꯗꯨ ꯀ꯭ꯂꯥꯁ ꯇꯦꯟꯅꯦ ꯈꯋ꯭ꯥꯏꯗꯒꯤ ꯑꯇꯣꯟꯕꯤꯗꯤ ꯍꯧꯖꯤꯛ ꯆꯍꯤ ꯑꯃ ꯁꯨꯗ꯭ꯔꯤꯉꯩ ꯋꯥꯠꯂꯦ
ꯅꯪꯗꯤ ꯑꯍꯟꯗꯨꯗꯤ ꯀꯩꯅꯣ ꯂꯥꯏꯔꯤꯛ ꯌꯥꯝꯁꯨ ꯐꯩ ꯍꯥꯏꯀꯣ ꯅꯪꯒꯤ ꯑꯉꯥꯡꯗꯣ ꯌꯨ꯬ꯄꯤ꯬ꯑꯦ꯬ꯁꯤꯒꯨꯝꯕ ꯀꯔꯤ ꯀ꯭ꯔꯤꯅꯣ ꯀꯩꯅꯣ ꯇꯧꯗꯅ ꯀꯣꯆꯤꯡ ꯎꯝ ꯃꯄꯥꯗꯒꯤ ꯃꯅꯥ ꯎꯝ
ꯀꯣꯛ ꯁꯥꯔꯒ ꯂꯩꯔꯦ ꯉꯝꯗꯕꯅꯤꯅ ꯑꯩꯈꯣꯏꯗꯤ ꯂꯥꯏꯔꯕ ꯃꯤꯅꯤꯅ
ꯅꯣꯏꯅ ꯂꯩꯕ ꯂꯩꯔꯕ ꯍꯥꯏꯔꯗꯤ ꯀꯅꯥꯅ ꯄ꯭ꯔꯤꯊꯤꯕꯤꯗ ꯏꯅꯥꯛ ꯈꯨꯟꯕ ꯂꯩꯒꯦꯔ ꯀꯣ
ꯑꯩꯈꯣꯏꯗꯤ ꯆꯥꯔꯒ ꯄꯩꯁꯥ ꯅꯨꯃꯤꯠ ꯅꯨ
ꯎꯝ ꯑꯗꯨꯅꯦ ꯃꯤ
ꯐꯖꯅ ꯇꯥꯕ ꯅꯨꯡꯉꯥꯏꯇꯦꯅꯦ ꯅꯪꯒꯤ ꯃꯈꯣꯟꯗꯣ ꯅꯦꯠꯋꯥꯛ ꯈꯔ ꯅꯨꯡꯉꯥꯏꯇꯕ ꯃꯥꯜꯂꯦꯀꯣ ꯅꯣꯏꯒꯤ ꯁꯥꯏꯠꯁꯤꯗ
ꯅꯨꯡꯉꯥ
ꯍꯣꯏ ꯅꯪꯒꯤ ꯅꯦꯠꯋꯥꯛꯅ ꯑꯣꯏꯔꯝꯒꯅꯦ ꯅꯪꯒꯤ ꯃꯈꯣꯟꯗꯣ ꯔꯣꯕꯣꯠ